ꯑꯣ ꯇꯥꯔꯦ ꯇꯥꯔꯦ
ꯅꯪ ꯉꯁꯥꯏꯒꯤ ꯋꯥ ꯉꯥꯡꯗꯕꯩꯔ ꯀꯩꯅꯣ
ꯑꯩꯁꯨ ꯈꯪꯗꯦ ꯑꯗꯨꯝ ꯇꯥꯔꯨꯗꯕ ꯍꯥꯏꯗꯤ ꯁꯣꯝꯗꯩꯁꯨ ꯉꯥꯡ ꯂꯛꯇꯕꯥ
ꯑꯣ ꯑꯩ ꯏꯇꯣꯝꯗ ꯍꯜꯂꯣ ꯍꯜꯂꯣ
ꯎꯝ- ꯑꯩ ꯍꯜꯂꯣ ꯍꯜꯂꯣ ꯍꯥꯏꯔꯤꯕꯅꯦ ꯑꯃꯨꯛ ꯇꯥꯔꯝꯗꯕ
ꯑꯩꯒꯤ ꯌꯥꯗꯕꯩ ꯑꯣꯏꯔꯝꯅꯤ
ꯑ‌ꯣ ꯅꯦꯋꯥꯛ ꯌꯥꯗꯕꯤ ꯌꯥꯝ ꯇꯧꯋꯤꯅꯦ ꯍꯟꯛꯁꯦ ꯑꯗꯨꯅꯔꯅꯤ
ꯏꯟꯖꯥꯡ ꯆꯥꯔꯒꯦ ꯅꯪꯗꯤ
ꯉꯁꯤꯔꯣ ꯀꯩꯅꯣꯆꯥꯏ ꯍꯋꯥꯏ ꯀꯥꯡꯇꯛ ꯆꯥꯔꯦ ꯆꯦꯍꯣꯏꯗꯤ ꯀꯩꯆꯥꯔꯕ
ꯑꯩꯈꯣꯏꯗꯤ ꯃꯔꯨ ꯌꯦꯟ ꯆꯥꯏ
ꯑꯣ ꯑꯍꯥꯎꯕ ꯌꯥꯝ ꯆꯥꯔꯤꯅꯦ
ꯎꯝ
ꯀꯩꯗꯧꯔꯝꯃꯤꯅ‌ꯣ ꯏꯆ‌ꯦꯕꯨ
ꯑꯩ ꯀꯩꯅꯣꯗ ꯆꯠꯂꯨꯕꯅꯦꯀꯣ ꯑꯥꯔꯠ ꯑꯦꯟ ꯀꯜꯆꯔ ꯗꯤꯄꯥꯔꯠꯃꯦꯟ
ꯑꯣ
ꯅꯪꯗꯤ ꯀꯗꯩꯔꯤꯅꯣ
ꯁꯨꯝ ꯏꯁꯥꯏ ꯀꯣꯆꯤꯡ ꯍꯜꯂꯛꯑꯦ ꯆꯥꯛ ꯇꯣꯛꯑꯒ ꯐꯣꯟ ꯌꯦꯡꯍꯜꯂꯔ ꯃꯅꯤ ꯉꯥꯛꯇꯪ
ꯐꯣꯟꯗ ꯍꯦꯛꯇ ꯇꯥꯏꯅꯧ ꯅꯠꯇ꯭ꯔꯥ
ꯐꯣꯟꯗ ꯍꯦꯛꯇ ꯇꯥꯏ ꯎ ꯇꯣꯝꯁꯤꯟꯕꯁꯨ ꯅꯨꯡꯉꯥꯏꯇꯕꯒꯝ ꯇꯧ ꯁꯨꯝ ꯐ꯭ꯔꯤꯗ ꯂꯩꯀꯥꯟꯗ ꯍꯧꯖꯤꯛꯇꯤ ꯐꯣꯟꯁꯤ
ꯀꯌꯥꯔꯛ ꯁꯨꯔꯒꯦ ꯅꯪ ꯐꯣꯟ ꯇꯧꯔꯛꯄꯁꯤꯗꯒꯤ ꯑꯅꯤꯔꯛꯇꯪ ꯉꯥꯏꯔꯤꯕ꯭ꯔꯥ
ꯁꯤꯒ ꯃꯔꯤꯔꯛ ꯁꯨꯔꯦ
ꯑꯣ
ꯏꯆꯦ ꯁꯤꯁꯦ ꯇꯧꯔꯛꯄ ꯌꯥꯔꯤꯕ ꯅꯠꯇ꯭ꯔꯣ ꯑꯃꯨꯛ
ꯑꯩꯒꯤꯗꯤ ꯁꯨꯔꯕ ꯃꯥꯜꯂꯦꯕꯀꯣ ꯀꯨꯃꯥꯄꯥꯟꯗꯤ ꯁꯨꯒ꯭ꯔꯦ ꯑꯗꯨꯒ ꯇꯥꯛ꯭ꯁ ꯗꯥꯎꯟꯂꯣꯗ ꯇꯧꯕ ꯌꯥꯗ꯭ꯔꯦꯕ
ꯑꯇꯣꯞꯄꯗꯤ ꯂꯩꯇ꯭ꯔꯕ ꯅꯝꯕꯔ
ꯅꯝꯕꯔ ꯑꯇꯣꯞꯄ ꯍꯥꯏꯁꯦ ꯑꯩꯈꯣꯏ ꯃꯥꯒꯤꯕꯨꯗꯤ ꯂꯩ ꯍꯥꯞꯄꯅꯦꯅ ꯃꯥꯏꯁꯨ ꯍꯥꯞꯆꯟꯕꯅꯦ ꯑꯩꯉꯣꯟꯗ ꯑꯣꯏꯅ ꯐꯣꯟ ꯇꯧꯔꯒ ꯋꯥꯔꯤ ꯁꯥꯅꯍꯟꯕ
ꯅꯪ ꯁꯪꯉꯕꯨꯗꯤ ꯑꯗ ꯃꯈꯒ ꯁꯥꯅꯔꯁꯨ ꯌꯥꯅꯤ ꯅꯪ ꯇꯧꯍꯟꯂꯛ ꯀꯦ ꯐꯣꯟ
ꯍꯣꯏ ꯎꯝ ꯑꯩꯁꯨ ꯑꯃ ꯈꯔꯗꯕꯨꯗꯤ ꯉꯥꯏꯔꯦ ꯀꯣꯜꯁꯤꯗ ꯀꯣꯜ ꯀꯌꯥꯗ ꯉꯥꯏꯗ꯭ꯔ ꯍꯣꯏ ꯀꯣꯜ ꯇꯔꯥꯃꯨꯛꯇ ꯉꯥꯏꯔꯦ ꯁ ꯏꯃꯥꯟꯅꯕ ꯁꯥꯟꯅꯖꯤꯟꯅ ꯂꯣꯏꯁꯤꯟꯒꯗꯧꯅꯤ
ꯍꯥꯏꯗꯤ ꯑꯩꯒ ꯑꯅꯤꯔꯛ ꯈꯛꯇꯪ ꯁꯥꯟꯅ ꯉꯥꯏꯔꯤ
ꯑꯣ
ꯁꯥꯅꯗ꯭ꯔꯤꯕ
ꯎꯝ ꯑꯅꯧꯕ ꯍꯥꯞꯄꯨ ꯌꯥꯗ꯭ꯔꯦꯅꯦ ꯀꯣꯜꯕꯁꯨ
ꯋꯥꯗꯤ ꯌꯥꯝ ꯉꯥꯡꯕꯅꯦ ꯑꯩꯈꯣꯏ ꯃꯥꯗꯣ ꯅꯪꯅ
ꯉ ꯇꯥꯔ ꯂꯩꯌꯦꯗꯅ ꯃꯥꯅ ꯇꯧꯄ ꯎꯝ ꯎꯝ ꯎꯝ ꯍꯥꯏ
ꯉꯁꯥꯏꯗꯤ ꯅꯣꯡ ꯌꯥꯝ ꯆꯨꯔꯝꯕꯅꯤ ꯌꯥꯝ ꯀꯟꯅ ꯑꯗꯨ ꯑꯣꯏꯔꯝꯁꯤꯗ
ꯍꯈꯣꯏ ꯁꯤꯗꯁꯨꯅꯤ ꯅꯣꯡꯗꯨ ꯉꯁꯥꯏ ꯅꯨꯡꯊꯦꯝ ꯃꯈꯣꯡ ꯀꯌꯥꯃꯨꯛ ꯍꯥꯏꯅꯤ ꯄꯨꯡ ꯇꯔꯥ ꯑꯗꯨꯋꯥꯏꯗꯔ ꯇꯥꯔꯝꯃꯦ ꯀꯛꯀ ꯑꯗꯨꯒ ꯍꯧꯖꯤꯛꯅ ꯑꯃꯨꯛ ꯅꯨꯡꯁꯥ ꯌꯥꯛꯇ ꯁꯥꯒꯠꯂꯦ
ꯋꯥꯏꯔꯝꯗ ꯁꯥꯕꯁꯤꯅ ꯑꯩꯈꯣꯏ ꯐꯩ ꯁꯥꯕꯗꯨꯗꯤ ꯌꯥꯝ ꯋꯥꯕꯅꯦꯕ
ꯎꯝ ꯍꯣꯏ ꯄꯥꯝꯃꯤꯁꯦ ꯑꯩ ꯅꯨꯡꯊꯤꯜꯒꯨꯝꯕꯅ ꯅꯨꯡꯁꯥ ꯈꯔ ꯁꯥꯕ ꯑꯗꯨ ꯅꯨꯃꯤꯗꯥꯡꯗ ꯇꯥꯕꯤꯕ ꯑꯗꯨꯑꯣꯏꯗꯤ ꯅꯨꯡꯊꯤꯜꯗꯗꯤ ꯁꯨꯝ ꯊꯕꯛꯀꯨꯝ ꯆꯠꯊꯣꯛꯑꯁꯨ ꯑꯗꯩꯗꯤ ꯀꯣꯆꯤꯡ ꯀꯩꯀꯩ ꯆꯠꯄꯗꯧꯕꯁꯨ ꯅꯣꯡ ꯇꯥꯕꯁꯨ ꯅꯨꯡꯉꯥꯏꯇꯦꯕ ꯑꯗꯨꯅ ꯅꯨꯃꯤꯗꯥꯡꯅ ꯇꯥꯕꯤꯕ ꯅꯨꯡꯊꯤꯜꯗ ꯅꯨꯡꯁꯥ ꯁꯥꯕꯤꯕ ꯁꯤꯅꯤ ꯄꯥꯝꯃꯤꯁꯦ
ꯎꯝ ꯐꯤ ꯀꯪꯗꯕꯩꯗꯤ ꯅꯨꯡꯉꯥꯏꯇꯕꯗꯣ
ꯐꯤ ꯀꯪꯗꯕꯁꯤꯅꯤ ꯑꯗꯨꯅ ꯅꯨꯡꯁꯥ ꯁꯥꯕꯁꯤꯗꯗꯤ ꯌꯥꯝ ꯐꯕ
ꯍꯥꯏꯗꯤ ꯑꯩꯁꯦ ꯏꯁꯤꯡ ꯑꯏꯪꯕ ꯑꯃꯨꯛ ꯊꯛꯑꯦ ꯑꯔꯨꯝꯕ ꯑꯃꯨꯊꯛꯇꯣꯔꯦ ꯍꯧꯖꯤꯛ
ꯑꯩꯈꯣꯏꯁꯨ ꯌꯨꯝꯗ ꯂꯩꯀꯥꯟꯗꯗꯤ ꯏꯁꯤꯡ ꯑꯔꯨꯝꯕꯗ ꯊꯛꯑꯦꯕ ꯅꯠꯇ꯭ꯔꯗꯤ ꯂꯣꯛ ꯇꯧꯗꯩ ꯇꯧꯋꯦꯕ ꯍꯦꯛꯇ
ꯌꯨꯝꯗ ꯑꯔꯨꯝꯕ ꯊꯛꯑꯦ ꯑꯗꯨꯒ ꯆꯠꯊꯣꯛꯑꯀꯥꯟꯗ ꯑꯔꯨꯝꯕꯗꯨꯣ ꯄꯨꯍꯧꯗ꯭ꯔꯕꯅꯤꯅ ꯑꯗꯨꯝ ꯂꯨꯕꯒꯤ ꯏꯁꯤꯡꯗꯣ ꯂꯩꯔꯒ ꯑꯗꯨꯝ ꯊꯛꯑꯦꯗꯅ ꯑꯌꯤꯡꯕꯇ ꯊꯛꯆꯜꯂꯦꯗꯅ ꯎꯄꯥꯏ ꯂꯩꯇꯦ ꯀꯧꯕ ꯈꯧꯔꯥꯡꯉꯗꯤ
ꯎꯝ ꯏꯆꯦꯗ ꯀꯩꯅꯣꯝꯇ ꯁꯪꯉꯤꯅ ꯑꯃ ꯃꯣꯏꯁꯤꯒꯤ ꯃꯅꯤꯄꯨꯔ ꯇ꯭ꯔꯥꯟꯁꯀ꯭ꯔꯤꯠ ꯞꯁꯟꯒꯤꯗꯨꯣ ꯇꯧꯔꯕ ꯁꯤꯒꯤꯗꯤ ꯇꯧꯗꯕꯅꯤ
ꯇꯧꯔꯦ ꯑꯩ ꯐꯩꯅꯥꯝ ꯇꯧꯔ ꯑꯩ ꯑꯗꯣ ꯍꯧꯖꯤꯛꯇꯤ ꯂꯣꯏꯈ꯭ꯔ ꯃꯥꯜꯂꯦꯕ ꯗꯥꯎꯟꯂꯣꯗ ꯇꯧ ꯌꯥꯗ꯭ꯔꯦꯕ ꯇꯥꯛꯁꯇꯣ
ꯑꯩꯒꯤ ꯇ꯭ꯔꯥꯟꯁꯦꯛꯁꯟꯁꯤ ꯌꯥꯎꯕ ꯑꯗꯨꯝ ꯑꯣꯏꯔꯥꯏ ꯁꯕꯃꯤꯠ ꯇꯧꯕꯁꯤ ꯂꯥꯜꯂꯤ ꯂꯥꯂꯦꯅ ꯍꯥꯏꯔꯂꯕ ꯃꯣꯏꯅ ꯚꯣꯏꯁ ꯊꯥꯔꯛꯏꯗꯅ
ꯑꯥ ꯍꯧꯖꯤꯛꯇꯤ ꯑꯗꯨꯗꯤ ꯑꯗꯨꯗꯤ ꯇꯧꯗ꯭ꯔꯕꯅꯦ ꯂꯥꯜꯂꯦ ꯇꯧꯕꯗꯣ ꯇꯧꯗ꯭ꯔꯕ ꯑꯗꯨꯝ ꯚꯦꯂꯤꯗꯦꯁꯟ ꯇꯧꯕ ꯀꯥꯡꯕꯨ ꯑ ꯁꯦꯝꯗꯣꯛꯑꯒ ꯇꯧꯔꯕꯅꯦꯕ ꯑꯗꯨ
ꯑꯩꯉꯣꯟꯗ ꯅꯍꯥꯟ ꯅꯍꯥꯟ ꯑꯃ ꯍꯥꯞꯄꯛꯑꯦꯕ ꯃꯅꯤꯄꯨꯔ ꯇ꯭ꯔꯥꯟꯁꯀ꯭ꯔꯤꯞꯁꯟ ꯍꯥꯏꯔꯒ ꯇꯦꯁꯀꯤ ꯍꯥꯏꯔꯒ ꯃꯣꯏꯅ ꯇꯥꯛꯁ ꯀꯨꯟꯊꯔꯛꯄ ꯑꯗꯨꯏꯗꯨꯣ ꯇꯥꯛꯁꯀꯨ ꯇꯦꯁ ꯍꯥꯟꯅ ꯇꯧꯗꯣꯏꯅꯦ ꯑꯗꯨ ꯇꯦꯁꯀꯤꯗꯨ ꯂꯥꯜꯂꯤ ꯂꯥꯜꯂ ꯍꯥꯏꯔꯒ ꯁꯕꯃꯤꯠ ꯑꯃꯨꯛ ꯇꯧ ꯌꯥꯗꯕ
ꯑꯣ ꯇꯦꯁꯇꯣ ꯑꯗꯨꯗ ꯇꯥꯛꯁ ꯇꯔꯥꯃꯉꯥ ꯍꯥꯏꯕ꯭ꯔꯥ ꯀꯌꯥ ꯑꯗꯨꯝ ꯍꯥꯏꯕꯅꯤꯅꯦ
ꯑꯥ
ꯇꯥꯛꯁꯇꯣ ꯇꯧꯕ ꯌꯥꯗ꯭ꯔꯤꯕ ꯀꯨꯟꯗꯨꯒꯤ ꯃꯅꯨꯡꯗꯅꯦ
ꯑꯥ
ꯇꯔꯥꯃꯉꯥꯔꯥ ꯀꯩꯅꯣ ꯇꯔꯥꯅꯤꯄꯥꯟ ꯍꯥꯏꯕ꯭ꯔꯥ ꯀꯩꯅꯣ ꯆꯪꯉꯥ ꯍꯥꯏꯕꯣ ꯃꯥꯥꯏꯗ ꯇꯨꯝꯒꯗꯕ ꯑꯗꯨ ꯑꯗꯨ ꯆꯨꯝꯈꯤꯗ꯭ꯔꯗꯤꯅꯦ ꯂꯥꯛ ꯑꯣꯏꯗꯣꯏꯅꯦꯕ ꯃꯣꯏꯅꯁꯦ
ꯑꯣ ꯑꯩꯗꯗꯤ ꯑꯃꯐꯧ ꯃꯣꯏ ꯁꯝꯃꯤꯠ ꯇꯧ ꯌꯥꯗꯅ ꯂꯩꯕ ꯀꯩꯒꯤꯅꯣ ꯈꯪꯗꯕ ꯑꯗꯨꯅꯤ ꯑꯗꯨ ꯏꯆꯦꯒꯤꯗ ꯑꯃ ꯇꯥꯛꯁ ꯍꯥꯞꯄꯜꯂꯤ ꯃꯈꯩꯁꯤꯦ ꯃꯣꯏꯗ ꯃꯦꯁꯦꯁ ꯊꯥꯔꯒ ꯂꯣꯏꯅ ꯍꯥꯞꯄꯟꯕ ꯅꯠꯇ꯭ꯔꯣ
ꯍꯣꯏ ꯑꯗꯨꯃꯥꯏꯅ ꯇꯧꯈꯤꯕꯅꯤ ꯑꯗꯨ ꯃꯊꯟꯗ ꯆꯠꯔꯛꯄ ꯆꯥꯎꯏ ꯑꯩꯈꯨꯝ ꯃꯥ ꯍꯣꯏꯒꯤ ꯐꯣꯟꯗ ꯍꯥꯞꯆꯤꯜꯂꯛꯏꯕ ꯀꯩ ꯐꯣꯟ ꯐꯣꯟ ꯋꯥꯔꯤ ꯁꯥꯟꯅꯕꯣꯏꯁꯦ
ꯎꯝ
ꯁꯤꯗꯤ ꯀꯩꯇ ꯍꯥꯏꯗꯕꯤꯗ ꯑꯗꯨꯝ ꯃꯊꯟꯇ ꯑꯗꯨꯝ ꯍꯥꯞꯆꯤꯜꯂꯛꯑꯦ ꯃꯣꯏꯅ
ꯑꯣ
ꯌꯥꯝ ꯂꯩꯇ꯭ꯔꯤꯕ ꯑꯣꯏꯩꯒꯤꯔꯥ ꯀꯩꯅꯣ
ꯎꯝ ꯑꯩꯁꯦ ꯐꯣꯟ ꯀꯣꯜꯒꯤꯗꯤ ꯄꯨꯂꯞ ꯂꯣꯏꯁꯤꯟꯈ꯭ꯔꯕꯅꯦ ꯃꯣꯏ ꯑꯦꯀꯥꯎꯟ ꯑꯅꯤ ꯑꯃꯗꯤ
ꯎꯝ ꯍꯦ ꯑ ꯃꯣꯃꯣ ꯍꯨꯏꯅꯥꯎ ꯃꯆꯥ ꯑꯃ ꯂꯩꯑ ꯍꯨꯏꯅꯥꯎ ꯃꯆꯥ ꯑꯃ ꯂꯩꯑ ꯑꯃꯨ ꯃꯨꯀꯨ ꯀꯧꯕ ꯍꯥꯏꯩꯅ ꯃꯃꯤꯡꯁꯦ ꯃꯥꯁꯤꯅ ꯄꯣꯠ ꯆꯩꯩꯁꯤ ꯀꯩꯝꯇ ꯎ ꯌꯥꯗꯕ ꯆꯦꯟꯗꯨꯒꯤ ꯃꯌꯥꯁꯦ ꯑꯗꯨꯝ ꯎ ꯂꯩꯕ ꯃꯤꯉꯣꯟꯗ ꯎꯨꯝꯗꯣꯏꯒ ꯎꯕꯗꯤ ꯆꯤꯛꯄ ꯅꯠꯇꯕ ꯁꯥꯟꯅꯕꯒꯤ ꯆꯤꯛꯄꯗꯣ ꯎꯕꯗꯣ
ꯎꯝ
ꯑꯗꯨ ꯇꯧꯗꯣꯏꯒ ꯑꯗꯨꯒ ꯄꯣꯠ ꯆꯩꯩ ꯆꯦꯟꯗꯣꯏꯒ ꯑꯗꯨ ꯇꯧꯗꯣꯏꯕ ꯇꯨꯝꯕꯗ ꯃꯌꯥꯁꯦ ꯀꯥꯊꯣꯛꯑ ꯇꯨꯝꯅꯕ ꯃꯥꯜꯂꯦꯅ ꯍꯥꯏꯅꯦ
ꯃꯖꯥ ꯑꯃ ꯃ ꯆꯍꯤ ꯀꯌꯥ ꯁꯨ ꯑꯃꯨꯛ ꯂꯩꯕ ꯑꯩꯈꯣꯏꯅ ꯍꯧꯖꯤꯛ
ꯁꯤ ꯍꯨꯏꯅꯥꯎꯁꯦ ꯀꯨꯏꯗ꯭ꯔꯤꯌꯦ ꯊꯥ ꯑꯃꯐꯥꯎ ꯐꯥꯔꯝꯒꯦꯔꯣ
ꯑꯣ ꯃꯆꯤꯟꯖꯥꯛꯇꯤ ꯑꯗꯨꯝ ꯃꯣꯏ ꯗꯨꯀꯥꯟꯒꯤ ꯑꯩꯉꯣꯟꯗ ꯄꯤ꯭ꯔꯤꯒꯤꯔꯤꯒꯨꯝꯕ ꯑꯗꯨꯝꯕ ꯄꯤꯖꯩꯔꯣ ꯅꯠꯇ꯭ꯔꯒꯅ ꯌꯒꯤ ꯁꯥꯈꯤꯦ ꯂꯣꯀꯦꯜ ꯕ꯭ꯔꯤꯠ ꯑꯣꯏꯗꯣꯏꯔꯣ
ꯀꯣꯏꯗꯣꯏꯅꯤ ꯃꯥꯖꯤꯦ
ꯑꯣꯝ
ꯑꯗꯣ ꯑꯩꯈꯣꯏꯅ ꯂꯣꯏꯔꯕꯅꯤꯅ ꯂꯣꯀꯦꯜ ꯑꯣꯜꯂꯦꯃ
ꯀꯔꯤ ꯃꯆꯨꯅꯣꯅꯅꯖꯥꯅ
ꯑꯃꯨꯒꯅꯦ
ꯂꯥꯗ ꯑꯃꯣ
ꯂꯥꯕꯅꯦꯕꯀꯣ ꯑꯃꯨꯕꯅ ꯃꯈꯧꯔꯤꯁꯤꯗ ꯎꯠ ꯃꯆꯨꯒꯤ ꯇꯥꯏꯞꯇ ꯂꯥꯡꯊꯣꯔꯛꯑꯦ ꯃꯆꯨ ꯃꯧꯊꯣꯣꯔꯦ ꯃꯥꯦ ꯂꯥꯄꯗ ꯆꯥꯗꯕꯗ
ꯎꯝ ꯂꯥꯛꯕꯁꯤ ꯁꯥꯊꯤꯈ꯭ꯔꯗꯤꯦꯕ ꯍꯨꯏꯁꯤ ꯕꯦꯁꯤꯟꯒꯨꯝꯕ ꯀꯩꯒꯨꯝꯕꯗꯤ ꯀꯥꯊꯣꯛꯈ꯭ꯔꯕꯥ ꯀꯥꯞꯣꯛꯇꯕꯣ
ꯀꯥꯞꯊꯣꯛꯇ꯭ꯔꯤꯌꯦ ꯄꯤꯛꯏꯕꯅꯤꯅ ꯀꯨꯏꯗ꯭ꯔꯤꯕꯅꯤꯅ
ꯀꯩꯅꯣ ꯍꯥꯏꯩꯗꯤ ꯄꯣꯛꯄꯗꯒꯤ ꯀꯩꯅꯣꯒꯨꯝꯕ ꯊꯥ ꯑꯃꯒꯨꯝꯕ ꯐꯥꯒꯕ
ꯑꯗꯨꯕꯨꯗꯤ ꯐꯔꯝꯃꯅꯤꯌꯦ
ꯑꯗꯨ ꯐꯥꯔꯗꯤ ꯀꯩꯅꯣꯗꯤ ꯕꯦꯁꯤꯟꯗꯤ ꯀꯥꯞꯄ ꯌꯥꯏꯦꯅ ꯑꯗꯨꯒ ꯀꯩꯅꯣꯗ ꯃꯥ ꯑꯦꯟꯇꯤ ꯔꯦꯕꯤꯁꯇꯣ
ꯍꯣꯏ
ꯏꯟꯇ ꯕꯤꯁꯨꯗꯤ ꯊꯥ ꯊꯥ ꯑꯅꯤꯒ ꯐꯥꯗ꯭ꯔꯗꯤ ꯀꯥꯞꯄ ꯌꯥꯗꯕꯅꯦ ꯃꯥꯦ ꯊꯥ ꯑꯅꯤꯒ ꯐꯣꯔꯇꯤ ꯐꯥꯏꯚ ꯗꯦꯁꯅ ꯑꯗꯨꯃꯥꯏꯅ ꯍꯥꯏꯅꯤ ꯑꯗꯨ ꯐꯥꯗ꯭ꯔꯗꯤ ꯀꯥꯞꯄ ꯌꯥꯗꯕꯅꯦꯕ ꯑꯗꯨꯒ ꯕꯦꯁꯤꯟꯗꯤ ꯑꯗꯨꯝ ꯊꯥ ꯐꯥꯕ ꯀꯥꯞꯄ ꯌꯥꯔ
ꯎꯝ ꯑꯗꯨꯃꯥꯏ ꯀꯥꯞꯊꯣꯛꯇꯗꯤ ꯌꯥꯔꯣꯏꯁꯦ
ꯎꯝ
ꯃꯌꯥꯁꯦ ꯀꯥꯞꯊꯣꯛꯇꯅ ꯌꯥꯎꯔꯛꯇꯣꯏꯅꯦꯕ ꯑꯩ ꯁꯥꯟꯅꯕꯗ ꯆꯤꯛꯄꯗ
ꯄꯤꯏꯒꯦꯅ ꯌꯥꯝ ꯈꯣꯡꯕꯗꯤ ꯈꯣꯡꯗꯕ
ꯈ ꯈ ꯈꯣꯡꯉꯦꯃ ꯃꯤꯒ ꯂꯥꯛꯄꯗ ꯈꯣꯡꯕ ꯍ ꯃꯨꯉꯣ
ꯌꯥ ꯌꯥꯝ ꯂꯩꯕꯅꯦꯕ ꯑꯩꯈꯣꯏꯅꯥꯎꯁꯦ ꯃꯆꯥ ꯌꯥꯝ ꯑꯣꯏꯔꯤꯅꯤꯅ ꯑꯗꯨꯝ ꯃꯤ ꯃꯁꯛ ꯈꯪꯗꯕꯒ ꯂꯥꯛꯄꯁꯤꯅ ꯄꯪꯈꯣꯡ ꯈꯣꯡꯕ
ꯁꯤ ꯍꯨꯏꯅꯥꯎꯁꯤꯗꯤ ꯆꯝꯄꯜꯒ ꯑꯝꯇ ꯌꯥꯗ꯭ꯔꯦꯗ ꯃꯥꯅ ꯂꯣꯏ ꯆꯥꯊꯣꯛꯄꯗ ꯑꯗ‌ꯣ ꯃꯥꯁꯤꯅ ꯀꯩꯗꯧꯋꯤꯟ ꯅꯔꯒ ꯊꯣꯡꯒꯥꯜꯒ ꯌꯧꯔꯦꯗꯅ ꯑꯇꯣꯞꯄ ꯎꯔꯗꯤꯅꯦ ꯍꯟꯅꯒ ꯁꯨꯡ ꯌꯦꯡꯗꯕꯤꯗꯅ‌ꯦ ꯌꯨꯝ ꯌꯧꯐꯧ ꯀꯟꯅ ꯆꯦꯟꯁꯤꯟꯈꯤꯗꯣꯏꯅꯤ ꯃꯃꯥꯏ ꯈꯔ ꯍꯟꯅ ꯌꯦꯡꯉꯝꯗꯕꯩ ꯂꯦꯞꯇꯕꯤꯗ ꯄꯩꯁꯟꯒꯤꯗꯨꯅꯤ ꯀ ꯆꯥꯕꯗꯤ ꯈꯔ ꯂꯨꯗꯦꯁꯦ ꯑꯩꯈꯣꯏꯅ ꯃꯃꯥꯡꯗ ꯂꯣꯏꯈꯤꯕ ꯅꯨꯄꯤ ꯃꯌꯥꯝꯁꯤꯡꯁꯦ ꯀꯩꯁꯨ ꯇꯧꯗꯦꯕ ꯍꯧꯗꯣꯡꯒ ꯆꯥꯃꯤꯟꯅꯩ ꯉꯥꯅꯨꯒꯁꯨ ꯆꯥ ꯇꯧꯋꯦꯕ
ꯎꯝ
ꯑꯗꯨꯒ ꯁꯤꯒꯤ ꯏꯅꯥꯎꯁꯗꯤ ꯃꯥꯩ ꯆꯥꯛ ꯆꯥꯔꯝꯗꯥꯏ ꯌꯧꯔꯗꯤ ꯃꯥꯒꯤ ꯃꯥꯒꯤ ꯊꯥꯔꯤꯗꯨ ꯆꯥ ꯆꯥꯅꯅꯦ ꯈꯪꯕ꯭ꯔꯥ ꯃꯤꯒꯤ ꯍꯧꯗꯣꯡꯒꯤ ꯂꯩꯕꯗꯨꯁꯨꯅꯦꯟꯈ꯭ꯔꯅꯦꯕ ꯀꯅꯥ
ꯗꯨꯕꯨ
ꯑꯦ ꯑꯗꯨꯝ ꯌꯥꯎꯕꯅꯤꯍꯦ ꯁꯛꯇꯨꯒ ꯑꯗꯨꯝ ꯑꯣ
ꯑꯗꯨꯝ ꯆꯥꯕꯗ ꯍꯥꯏꯇꯥꯔꯦ ꯆꯥꯔꯤꯉꯩꯅ ꯃꯥꯏ ꯄ꯭ꯂꯦꯠꯀ ꯄꯥꯏꯕ ꯑꯣꯏꯔꯁꯨ ꯑꯗꯩ ꯃꯥꯏ ꯃꯆꯤꯟꯖꯥꯛ ꯅꯨꯡꯇꯤ ꯊꯥꯈꯤꯕ ꯄ꯭ꯂꯦꯠꯇꯨꯗ ꯑꯇꯣꯞꯄ ꯍꯨꯏꯗꯥ ꯉꯥꯛꯇ ꯄꯤꯖꯔꯨꯔꯗꯤ ꯈꯣꯡ